ꯑꯥ
ꯑꯁ ꯀꯔꯤꯅꯣꯅꯦꯍꯦ ꯉꯁꯤ ꯅꯨꯃꯤꯠꯁꯤꯕꯨ ꯑꯩꯁꯨ ꯂꯣꯏꯔꯕꯅꯦ ꯄꯨꯔꯥ ꯀꯣꯏꯕ ꯆꯠꯂꯨꯌꯦ
ꯑꯣ
ꯅꯪ ꯉꯁꯥꯏ ꯐꯣꯟ ꯇꯧꯔꯛꯄꯒꯗꯣ ꯑꯩꯗꯤ ꯁꯣꯝꯗ ꯂꯥꯡꯉꯤ ꯀꯥꯟꯅꯕ ꯇꯥꯍꯧꯗ꯭ꯔꯕꯅꯦꯅꯦ
ꯀꯔꯥꯏ ꯀꯔꯥꯏ ꯌꯧꯁꯜꯂꯨꯔꯒꯦ
ꯑꯁ ꯈꯣꯡꯖꯣꯝꯗ ꯆꯠꯂꯨꯕꯅꯦ ꯈꯣꯝꯗꯣ ꯆꯜꯂ ꯁꯤ ꯊꯝꯕꯥꯜꯒ ꯌꯥꯝ ꯄꯥꯜꯂꯤ ꯑꯩꯅ
ꯑꯥ ꯈꯣꯡꯖꯣꯝ ꯈꯛꯇꯔꯣ ꯑꯇꯩꯗꯤ
ꯑꯗꯨ ꯈꯛꯇꯅꯤꯗ ꯑꯗꯣ ꯑꯩꯈꯣꯏ ꯑꯩꯈꯣꯏ ꯃꯤ ꯇꯔꯥꯃꯨꯛ ꯆꯠꯄꯅꯦꯕ ꯎꯝ ꯑꯩꯈꯣꯏꯒꯤ ꯌꯥꯝ ꯍꯧꯖꯤꯛꯀꯥꯟꯗꯤ ꯌꯥꯝ ꯇꯧꯗ꯭ꯔꯥꯏꯅꯦ ꯑꯥ ꯅꯨꯄꯤ ꯅꯨꯄꯤꯁꯤꯡ ꯒꯥꯔꯜꯁꯇꯤ ꯀꯥꯏꯅꯒ
ꯍꯣꯏ ꯍꯣꯏ ꯍꯣꯏ ꯔꯜꯁ ꯄꯔꯇꯤ ꯀꯥꯏꯅ
ꯑꯗꯨꯃꯥꯏꯅ ꯇꯧꯕꯗꯨꯗ ꯑꯩꯈꯣꯏꯒꯤ ꯄꯥꯔꯇꯤꯁꯨ ꯆꯣ ꯑꯝꯇ ꯆꯠꯂꯨꯁꯤ ꯑꯩꯅ ꯆꯠꯄꯅꯦ ꯑꯗꯨꯗ ꯇꯊꯣꯔꯦ ꯑꯗꯨꯒ ꯅꯪꯒꯤ ꯍꯣ ꯂꯥꯛꯄꯒ ꯑꯝꯇ ꯇꯥꯍꯧꯗ꯭ꯔꯦꯕ ꯑꯗꯨꯅꯅꯦꯩꯅ ꯉꯁꯥꯏ ꯑꯗꯨꯒꯤꯅꯦ ꯑꯩꯅ
ꯑꯣ ꯑꯗꯨ ꯆꯥꯇ ꯑ ꯊꯣꯡꯕ꯭ꯔꯣ ꯅꯠꯇ꯭ꯔꯒ ꯌꯨꯝꯩ ꯊꯣꯡꯉ ꯄꯨꯕ꯭ꯔꯣ
ꯑꯁ ꯑꯩꯈꯣꯏꯅꯕꯨ ꯀꯩꯅꯣꯅꯦ ꯃꯥꯏ ꯃꯥꯏꯒꯤ ꯌꯨꯝꯗꯒꯤ ꯅꯪꯅ ꯑꯗꯨ ꯊꯣꯡꯉꯛꯑꯣ ꯑꯩꯅ ꯁꯤ ꯊꯣꯡꯉꯛꯑꯒꯦ ꯁꯨꯃꯥꯏꯅ ꯇꯧꯁꯤꯅ ꯑꯩꯈꯣꯏꯁꯦ ꯍꯥꯏꯅꯔꯛꯑꯦ
ꯏꯁꯁꯃꯤ ꯇ ꯔꯥꯏ ꯃꯥꯊꯦꯗꯤ ꯌꯥꯝꯅ ꯑꯃꯅꯤ ꯍꯌꯦ
ꯀꯩꯅꯣ ꯑꯣꯏꯃ ꯍꯥꯏꯗꯤ ꯑꯩꯈꯣꯏꯅꯒ ꯐꯣꯟꯗꯒ ꯎꯕꯗꯣ ꯑꯗꯨꯃꯥꯏꯅꯒ ꯇꯧꯔꯤꯕꯅꯦ ꯍꯥꯏꯕ ꯑꯩꯈꯣꯏꯁꯦ ꯑꯗꯨꯃꯥꯏꯅꯒ ꯁꯠꯃꯤꯅꯦ ꯍꯥꯏꯕ ꯑꯃꯅꯅꯦ ꯌꯦꯟ ꯊꯣꯡꯉꯛꯑꯦ ꯑꯗꯒꯤ ꯑꯃꯅꯅꯦ
ꯎꯝ
ꯍꯥꯏꯃꯦ ꯑꯦ
ꯑꯣ ꯑꯣ
ꯑꯗꯒꯤ ꯑꯩꯅꯅꯦ ꯑꯩꯅ ꯀꯩ ꯇꯧꯒꯦ ꯍꯥꯏꯕ ꯃꯇꯝꯗ ꯑꯩꯈꯣꯏꯒꯤ ꯌꯦꯔꯨꯝꯗꯣ ꯍꯥꯏꯗꯤ ꯉꯧꯔ ꯉꯧꯕꯗꯨꯗ ꯃꯃꯨꯠꯇꯨꯅ ꯃꯊꯛꯇꯒ ꯊꯪꯉꯒ ꯍꯥꯏꯗꯤ ꯄꯨꯔꯥ ꯃꯃꯨꯠ ꯑꯣꯏꯁꯟꯗꯕꯤꯒꯤ ꯈꯨꯗꯧꯗꯨ ꯈꯪꯕ ꯅꯠꯇ꯭ꯔꯣ ꯑꯩꯈꯣꯏꯒꯤ ꯑ ꯑꯩꯈꯣꯏꯒꯤ ꯀꯩꯅꯣ ꯇꯧꯔꯤꯅꯦ ꯍꯥꯏꯕ ꯑꯩꯈꯣꯏꯒꯤꯅꯦ ꯕꯤꯝꯕꯤꯕꯞ ꯕꯤꯕꯤꯕꯞ ꯀꯁ ꯍꯕꯗ ꯑꯗꯨ ꯍꯥꯏꯗꯤ ꯃꯊꯛꯇ ꯃꯥꯏꯅ ꯌꯦꯔꯨꯝꯗꯣ ꯑꯃꯃꯨꯠ ꯑꯗꯨꯅ ꯗꯥꯏꯔꯦꯛ ꯑꯣꯏꯁꯟꯗꯕꯤꯗ ꯀꯥꯏꯔꯤ ꯃꯨꯂꯤ ꯃꯨꯂꯤ ꯍꯥꯏꯗꯤ ꯍꯥꯔꯞ ꯕꯣꯏꯜꯒꯤ ꯇꯥꯏꯞꯇ ꯇꯧꯕꯗꯨ ꯎꯝ ꯑꯗꯨꯃꯥꯏꯅ ꯁꯦꯝꯕꯗꯣ ꯑꯩꯅ ꯀꯔꯤꯅꯣ ꯌꯦꯔꯨꯝ ꯄ꯭ꯂꯦꯠ ꯑꯃꯅꯦ ꯃꯤ ꯅꯪꯕꯨ ꯁꯦꯝꯃꯤꯁꯦ
ꯑꯥ ꯑꯁ ꯌꯥꯝꯃꯦꯍꯦ
ꯑꯗꯨꯗꯤ ꯕꯦꯝꯃ ꯑꯩꯁꯦ ꯋꯥꯕꯅ ꯂꯣꯏꯔ ꯅꯦ ꯍꯥꯏꯗꯤ ꯌꯦꯡꯎꯅꯦ ꯎꯝ ꯈꯥꯡꯗꯨꯗꯅꯦ ꯑꯅꯤ ꯑꯅꯤ ꯑꯍꯨꯝ ꯑꯍꯨꯝ ꯍꯥꯏꯗꯤ ꯄꯨꯔꯥ ꯒꯣꯔꯣ ꯒꯣꯔ ꯑꯣꯠꯈꯥꯏꯗꯧꯕ ꯅꯠꯇꯕꯅꯦ ꯑꯣꯠꯈꯥꯏꯔꯗꯤ ꯑꯃꯨꯛꯇ ꯂꯣꯏꯅ ꯌꯥꯏꯗꯣ ꯑꯗꯨ ꯅꯠꯇꯕꯤꯗꯅꯦ ꯍꯧꯖꯤꯛꯀꯤ ꯔꯥꯎꯟ ꯔꯥꯎꯟꯗꯣ ꯁꯦꯝꯕꯁꯤꯗ ꯈꯨꯠ ꯆꯪꯕ ꯍꯥꯏ ꯇꯥꯔꯦ ꯃ
ꯑꯥ ꯑꯁ ꯑꯩꯗꯤ ꯑꯗꯨꯗ ꯁꯦꯝꯕꯗ ꯁꯨꯡꯇꯧ ꯇꯧ ꯌꯥꯗꯦꯕ
ꯑꯩꯗꯤꯅꯦ ꯑꯗꯨꯃꯥꯏꯅ ꯇꯧꯔꯒꯅꯦ ꯌꯦꯔꯨꯝ ꯀꯨꯟꯊ꯭ꯔꯥꯅꯦ ꯑꯩ ꯁꯦꯃꯤꯁꯦ ꯑꯗꯨꯃꯥꯏꯅ ꯁꯦꯝꯃꯦ ꯑꯩꯅ ꯑꯗꯨꯃꯥꯏꯅ ꯊꯦꯃꯦ ꯌꯦꯡꯉꯣꯅꯦ ꯑꯩꯈꯣꯏ ꯃꯊꯦꯜ ꯃꯌꯥꯝ ꯇꯣꯏ ꯍꯥꯏꯔꯛ ꯌꯧꯅꯦ ꯑꯩꯅ ꯑꯗꯨꯃꯥꯏꯅ ꯁꯦꯝꯃꯦ ꯃꯤ ꯑꯃꯅ ꯐ꯭ꯔꯥꯏ ꯔꯥꯏꯁ ꯁꯦꯝꯃꯛꯑꯦ ꯀꯣ ꯑꯗꯨꯒ ꯃꯤ ꯑꯃꯅ ꯌꯦꯟ ꯊꯣꯡꯉꯛꯑꯦꯗꯅ
ꯌꯦꯟꯗꯤ ꯀꯌꯥ ꯆꯥꯟꯅꯗ꯭ꯔꯃꯤꯗ ꯍꯧꯖꯤꯛꯀꯥꯟꯗꯤ
ꯑꯗꯣ ꯁꯨꯝ ꯑꯩꯈꯣꯏꯒꯤ ꯆꯥꯟꯅꯗꯕ ꯍꯥꯏꯁꯦ ꯅꯪꯕꯨ ꯆꯥꯅꯔꯤ ꯄꯣꯠꯅꯦꯃꯤ ꯑꯩꯈꯣꯏꯒꯤ ꯀꯩꯅꯣꯗꯣ ꯌꯦꯟ ꯑꯩꯅ ꯄꯤꯁ ꯄꯤꯁ ꯃꯆꯥ ꯃꯆꯥ ꯀꯛꯑꯒ ꯇꯧꯕꯗꯣ ꯅꯠꯇꯦꯕ ꯑꯩꯈꯣꯏꯒꯤ ꯂꯦꯒ ꯄꯤꯁ ꯀꯨꯝꯕ ꯑꯗꯨꯒ ꯃꯁꯥꯒꯨꯝꯕ ꯎ ꯍꯥꯏꯗꯤ ꯌꯥꯝ ꯃꯤꯠꯁꯤꯗ ꯌꯥꯝ ꯃꯤꯠꯀꯁꯦ ꯊꯛ ꯊꯛ ꯊꯛꯄꯗꯣ ꯌꯥꯝ ꯐꯖꯕꯗꯣ ꯑꯗꯨꯃꯥꯏꯅ ꯁꯦꯝꯃꯦꯕ ꯑꯩꯈꯣꯏ ꯃꯤ ꯃꯁꯤꯡꯒꯤ ꯃꯥꯅ ꯑꯗꯨꯝ ꯁꯤꯡꯉꯒ ꯑꯗꯨꯃꯥꯏꯅ ꯑ ꯃꯤ ꯑꯃꯗ ꯎꯝ ꯐꯥꯏꯒꯟ ꯃꯐꯥꯏ ꯑꯃꯃꯝꯒ ꯃꯁꯥ ꯑꯃꯃꯝꯒ ꯊꯨꯡꯅꯕꯩ ꯍꯥꯡꯗ ꯑꯗꯨꯗꯤ ꯌꯦꯟꯗꯣ ꯀꯩꯅꯣꯃꯨꯛ ꯇꯧꯔꯦꯕ ꯀꯤꯖꯤ ꯑꯅꯤꯃꯨꯛ ꯇꯧꯔꯦꯕ ꯍꯥꯏꯗꯤ ꯃꯁꯥꯗ ꯀꯤꯖꯤ ꯑꯅꯤꯃꯨꯛ ꯑꯗ ꯒꯤ ꯑꯥ ꯃꯐꯥꯏꯒꯟꯗ ꯀꯤꯖꯤ ꯑꯅꯤꯃꯨꯛ ꯑꯃꯥꯏꯅ ꯇꯧꯔꯦ
ꯎꯝ
ꯑꯗꯨꯃꯥꯏꯅ ꯇꯧꯔꯒ ꯑꯩꯈꯣꯏ ꯏꯃꯥꯟꯅꯕꯤ ꯑꯃꯗꯨꯅ ꯑꯗꯨꯃꯥꯏꯅ ꯁꯦꯝꯃꯛꯑꯦ ꯑꯩꯅ ꯌꯦꯔꯨꯝꯗꯣ ꯀꯨꯟꯊ꯭ꯔꯥ ꯇꯧꯁꯜꯂꯦ ꯑꯗꯒꯤ ꯏꯃꯥꯟ ꯕꯤ ꯑꯃꯗꯨꯅ ꯐ꯭ꯔꯥꯏ ꯔꯥꯏꯁ ꯃꯌꯥꯝ ꯇꯧꯁꯜꯂꯛꯑꯦ
ꯅꯣꯏꯁꯨ ꯆꯝꯐꯨꯠ ꯑꯝꯇꯪꯒ ꯌꯥꯎꯔꯗꯤ ꯕꯦꯁ ꯇꯥꯒꯗꯪ
ꯑꯁ ꯀꯩꯅꯣꯍꯦ ꯅꯪꯕꯨ ꯃꯤꯅ ꯒꯥꯔꯜꯁ ꯗꯦ ꯇꯧꯔ
ꯀꯩꯅ‌ꯣ ꯇꯧꯕ ꯆꯥꯕꯗꯣ ꯊꯥꯎ ꯃꯌꯥꯝ ꯆꯠꯁꯟꯕꯗꯣ ꯈꯔ ꯀꯟꯇ꯭ꯔꯣꯜ ꯇꯧꯅꯕꯅꯤꯅꯦ
ꯑꯗꯒꯤ ꯃꯤ ꯑꯃꯅꯅꯦ ꯇꯥꯕ꯭ꯔꯣ
ꯑꯥꯎ ꯑꯥꯎ
ꯃꯤ ꯑꯃꯅ ꯋꯥꯇꯔꯃꯦꯂꯣꯟ ꯄꯣꯔꯛꯑꯦ ꯋꯥꯇꯔ ꯃꯦꯂ‌ꯣꯟꯗ‌ꯣ ꯄꯤꯁ ꯄꯤꯁꯀ ꯈꯥꯏꯔꯒ ꯄꯨꯔꯥ ꯄ꯭ꯂꯦꯠꯇꯒ ꯍꯥꯞꯄꯒ ꯇꯧꯕꯤꯗꯣ
ꯋꯥꯇꯔꯃꯦꯂꯣꯟꯗꯣ ꯃꯥꯏ ꯁꯤꯖ ꯂꯣꯏꯁꯤꯜꯂꯛꯇ꯭ꯔꯕ ꯑꯣꯏꯔꯝꯅꯤꯅꯦꯍ
ꯋꯥꯇꯔꯃꯦꯂꯣꯟꯗꯣ ꯁꯤꯖꯟ ꯂꯣꯏꯁꯜꯂꯝꯗꯥꯏꯔ ꯈꯪꯗꯦ ꯋꯥꯇꯔꯃꯦꯂꯣꯟꯗꯣ ꯑꯅꯤꯅꯦꯕ ꯄꯣꯔꯛꯏꯁꯦ ꯑꯃꯅ ꯍꯪꯒꯄꯥꯟꯗ ꯍꯪꯒꯄꯥꯟꯗꯣ ꯑꯗꯨꯒ ꯑꯃꯅ ꯑꯉꯥꯡꯕꯗꯣ ꯑꯗꯨꯃꯥꯏꯅ ꯄꯣꯔꯛꯑꯦ ꯃꯥꯅ ꯋꯥꯇꯔꯃꯦꯜꯂꯣꯟ ꯑꯅꯤ ꯑꯗꯨꯃꯥꯏꯅ ꯃꯆꯨ ꯑꯅꯤ ꯄꯣꯔꯛꯑꯦ ꯑꯗꯨꯒ ꯃꯤ ꯑꯃꯅ ꯀꯩꯅꯣꯗꯣ ꯎꯝ ꯏꯁꯄ꯭ꯔꯥꯏꯠ ꯄꯣꯔꯛꯑꯦ
ꯑꯥ
ꯗꯤ ꯑꯩꯈꯣꯏꯒꯤ ꯎꯝ ꯀꯩꯅꯣ ꯇꯧꯕꯗꯣ ꯑꯁ ꯀꯔꯤꯅꯣꯅꯦ ꯃꯃꯤꯡꯗꯣ ꯑꯩ ꯀꯥꯎꯊꯣꯛꯈ꯭ꯔꯦꯅꯦ ꯏꯁꯄ꯭ꯔꯥꯏꯠꯇꯒ ꯑꯩꯈꯣꯏꯒꯤ ꯁꯦꯝꯅꯦ ꯀꯐꯣꯏ ꯍꯩꯔꯥ ꯃꯌꯥꯝ ꯃꯤꯛꯁ ꯇꯧꯁꯜꯂꯒ ꯑꯣꯠ
ꯑ ꯑ ꯑꯗꯨꯁꯨ ꯌꯥꯝ ꯍꯥꯎꯕꯅꯤ ꯍ
ꯑꯗꯨ ꯁꯦꯝꯕꯒꯤꯅꯦ ꯃꯤ ꯍꯧꯖꯤꯛ ꯏꯃꯥꯟꯅꯕꯤ ꯑꯃꯅ ꯏꯁꯄ꯭ꯔꯥꯏꯗ ꯑꯃ ꯄꯨꯔꯛꯑꯦꯗꯅ ꯑꯗꯨꯒ ꯏꯃꯥꯟꯅꯕꯤ ꯑꯃꯅ ꯍꯧꯖꯤꯛꯀꯤ ꯍꯩ ꯔꯥꯁꯤꯡꯁꯦ ꯑꯦꯄꯜ ꯍꯥꯏꯗꯤ ꯁꯦꯝꯒꯨꯝꯕ ꯀꯐꯣꯏ ꯕꯖꯥꯔꯗ ꯌ‌ꯣꯟꯕ ꯌꯥꯝ ꯃꯁꯛ ꯐꯖꯕꯗꯨ ꯑꯉꯥꯡꯕꯗꯣ ꯑꯗꯨꯅꯦ ꯑꯗꯒꯤ ꯑꯪꯒꯨꯔ ꯑꯗꯨꯒ ꯍꯩꯅꯧ ꯃꯈꯜ ꯃꯈꯜ ꯏꯃꯥꯟꯅꯕꯤ ꯑꯃꯅ ꯍꯩ ꯔꯥ ꯃꯈꯜ ꯃꯈꯜ ꯄꯔꯛꯑꯦꯕꯀꯣ
ꯑꯗꯨꯏꯗꯤ ꯑꯆꯥꯔꯗꯣ ꯍꯥꯎꯅꯤꯅꯦ ꯌꯥꯝ ꯍꯥꯏꯗꯤ ꯃꯤꯛꯁ ꯇꯧꯔꯒ ꯁꯦꯝꯕ
ꯀꯔꯤꯅꯣ ꯑꯆꯥꯥꯔ ꯍꯥꯏꯁꯤꯕ‌ꯣ
ꯑꯩꯅ ꯍꯥꯏꯁꯤꯅꯅꯦ ꯍꯧꯖꯤꯛꯀꯤ ꯍꯩꯅꯧꯅꯦ ꯀꯥꯁꯦꯝꯕꯗꯣ ꯑꯗꯨꯗꯨꯒꯤ ꯇꯣꯡꯉꯥꯟꯕꯗ ꯑꯆꯥꯔ ꯑꯃ ꯑꯩꯅ ꯆꯥꯒꯤꯕ ꯀꯣ ꯅꯣꯡꯃ ꯑꯃ ꯑꯩꯅ ꯍꯥꯏꯔꯛꯏꯁꯤ ꯉ ꯅꯣꯏꯒꯤꯗꯨꯅ ꯁꯂꯥꯠ ꯀꯨꯝꯕꯒꯤꯅꯤꯗꯅ
ꯍꯣꯏ ꯏꯁꯄ꯭ꯔꯥꯏꯠꯇ ꯍꯥ ꯆꯠꯂꯒ ꯑꯣꯠꯈꯥꯏꯔꯒ ꯊꯛꯀꯥꯏꯕꯗꯣ
ꯍ ꯍꯣꯏ ꯃꯣꯖꯤꯇꯣꯁꯀ ꯁꯦꯝꯕ ꯍꯥꯏꯕꯗꯣ ꯑꯗꯣ ꯑꯩꯅ ꯍꯥꯏꯁꯤꯅ ꯑꯗꯨꯃꯥꯏꯅ ꯃꯤꯛꯁ ꯐ꯭ꯔꯨꯏꯠꯀꯤ ꯑꯆꯥꯔ ꯑꯃ ꯆꯥꯒꯤꯕꯀꯣ ꯑꯗꯨꯁꯨ ꯊꯣꯡꯗꯣꯛꯄ ꯊꯣꯡꯉꯒ ꯁꯦꯝꯕ ꯑꯥ ꯊꯣꯡꯕ ꯐꯣꯡꯁ ꯁꯦꯝꯕ ꯍꯩꯖꯦ ꯐꯠ ꯊꯣꯡꯗ‌ꯣꯛꯑꯦꯗꯅ ꯑꯗꯨꯗꯨꯒꯅꯦ ꯆꯥꯕ ꯀꯥꯟꯗꯗꯤ ꯖꫠꯂꯤꯒꯤ ꯏꯁ꯭ꯇꯥꯏꯜꯗ ꯃꯍꯥꯎ ꯇꯧꯋꯦꯕꯀꯣ ꯑꯗꯨꯒꯅꯦ ꯑ ꯃꯣꯔꯣꯛꯁꯨ ꯍꯥꯞꯄꯗꯨꯒ ꯊꯨꯝꯁꯨ ꯍꯥꯞꯄ ꯑꯗꯨꯃꯥꯏꯅ ꯁꯦꯝꯕ
ꯑ ꯑꯗꯨꯗꯤ ꯍꯥꯎꯕ꯭ꯔꯥ ꯊꯨꯝꯁꯨ ꯊꯨꯝꯕ ꯃꯣꯔꯣꯛꯁꯨ ꯁꯥꯕ ꯌꯥꯛꯁꯨ ꯌꯥꯛꯄ
ꯑꯣ ꯑꯗꯨꯝ ꯍꯥꯎꯋ‌ꯦꯕ ꯆꯥꯕꯗꯤ ꯑꯗꯨꯝ ꯌꯥꯏꯕ
ꯑꯁ ꯈꯪꯗꯦꯗ ꯅꯪꯒꯤꯗꯨꯗꯤ ꯑꯩꯗꯤ ꯍꯥꯎꯗꯧꯕ ꯃꯥꯟꯗꯦꯗ
ꯑꯩꯗꯤ ꯑꯩꯗꯤ ꯍꯩꯁꯤ ꯆꯤꯅꯤ ꯍꯥꯞꯆꯤꯜꯂ ꯆꯥꯕꯅ ꯍꯦꯟꯅ ꯍꯥꯎꯖꯩꯕ
ꯑꯩꯈꯣꯏꯅꯦ ꯆꯤꯅꯤ ꯍꯥꯞꯄꯗꯨꯕꯨꯗꯤ ꯌꯥꯔꯦ ꯅꯪ ꯊꯨꯝꯒ ꯃꯣꯔꯣꯛ ꯍꯥꯞꯆꯤꯜꯂꯛꯄꯗꯨꯅꯦ ꯐꯔꯛ ꯇꯥꯔꯤꯁꯦ
ꯎꯝ
ꯑꯣ ꯈꯪꯗ‌ꯦꯁꯦ ꯑꯗꯨꯃꯥꯏꯅ ꯑꯃ ꯏꯃꯥꯟꯅꯕꯤ ꯑꯃꯅ ꯑꯗꯨꯃꯥꯏꯅ ꯁꯦꯝꯃꯦ
ꯎꯝ
ꯏꯃꯥꯟꯅꯕꯤ ꯑꯃꯅꯅꯦ ꯎꯝ ꯑꯩꯈꯣꯏꯒꯤ ꯀꯩꯅꯣꯗꯣ ꯑꯩꯈꯣꯏꯒꯤ ꯃ‌ꯦꯒꯤꯗꯣ ꯀꯣꯔꯤꯌꯥꯒꯤ ꯃ‌ꯦꯒꯤ ꯄꯤꯀꯦꯠꯇ ꯆꯥꯝꯃ ꯆꯥꯝꯃ ꯒ ꯆꯥꯝꯃ ꯌꯥꯡꯈꯩꯒ ꯄꯤꯕ ꯃꯤꯒꯤꯗꯣ
ꯑꯗꯨꯝ ꯃ‌ꯣꯔ‌ꯣꯛ ꯁꯥꯕꯤꯗꯨ ꯅꯠꯇ꯭ꯔꯣ
ꯍꯣꯏ ꯃꯣꯔꯣꯛ ꯁꯥꯕꯤꯁꯨ ꯂꯩ ꯑꯗꯣ ꯑꯩꯈꯣꯏ ꯉꯁꯤꯗꯨꯗꯤ ꯃꯣꯔꯣꯛ ꯁꯥꯗꯕꯤ ꯑꯣꯏꯅ ꯄꯣꯔꯛꯑꯦꯕ ꯃꯣꯔꯣꯛ ꯍꯥꯏꯗꯤ ꯌꯥꯝ ꯍꯥꯏꯗꯤ ꯆꯠꯊꯣꯛ ꯈꯣꯊꯣꯛꯄꯅꯤꯅ ꯄꯨꯛ ꯆꯥꯛꯅꯔꯗꯤ ꯀꯅꯥꯅ ꯈꯪꯅꯤ ꯀꯣꯏꯕ꯭ꯔꯥ ꯆꯠꯄ꯭ꯔꯕꯣ ꯅꯣꯔꯃꯦꯟ ꯁꯨ ꯂꯩꯌꯦꯕ ꯑꯗꯨꯒꯤ ꯅꯣꯔꯃꯦꯜꯗ ꯑꯣꯏꯅ ꯍꯧꯔꯛꯑꯦ ꯃꯥꯅ ꯄꯤꯛꯀꯦꯠꯇꯨꯕꯨ ꯇꯔꯥ ꯍꯧꯔꯛꯏ ꯑꯩꯈꯣꯏ ꯇꯔꯥꯅꯦꯅ ꯌ‌ꯦꯡꯉꯨꯅꯦ ꯑꯩꯈꯣꯏꯅ ꯄꯨꯅꯔꯤꯕ ꯄꯣꯠꯁꯤꯡꯁꯦ ꯑꯝꯇ ꯌꯦꯡꯉꯨꯅꯦ ꯑꯗꯒꯤꯗꯤ ꯑꯃꯅꯅꯦ ꯎꯝ ꯀꯩꯅꯣ ꯄꯨꯔꯛꯑꯦ ꯎꯝ ꯑꯩꯈꯣꯏꯒꯤ ꯐꯂꯥꯛꯇꯣ
ꯑꯥ ꯑꯥ
ꯁꯂꯥꯗ ꯅꯪꯅ ꯉꯁꯥꯏ ꯆꯝꯐꯨꯠ ꯍꯥꯏꯕꯗꯣ ꯆꯝꯐꯨꯠꯇꯤ ꯌꯥꯎꯗ꯭ꯔ‌ꯦꯕ ꯁꯂꯥꯠꯇꯨꯗꯤ ꯌꯥꯝ ꯐꯖꯩꯗꯅ ꯃꯁꯛ ꯀꯗꯣ ꯃꯆꯨ ꯃꯆꯨ ꯑꯗꯨꯒ ꯎꯝ ꯒꯖꯔ ꯄꯨꯔꯛꯑꯦ ꯈꯥꯃ‌ꯦꯟ ꯑꯁꯤꯟꯕꯁꯨ ꯄꯣꯔꯛꯑꯦ ꯑꯗꯨꯒ ꯒ ꯕꯤꯠꯔꯨꯠ ꯇ‌ꯣ ꯂꯣꯏꯔꯦ ꯃꯥ ꯌꯥꯎꯕ ꯑꯗꯨꯅ ꯃꯆꯨꯗꯣ ꯄꯨꯔꯥ ꯄꯤꯡꯅꯦꯕ ꯁꯂꯥꯗꯇꯣ
ꯃꯍꯤ ꯌꯥꯝ ꯇꯥꯒꯟꯕꯅ‌ꯦ ꯑꯗꯨ
ꯑꯗꯨꯅꯦ ꯕꯤꯒꯔꯨꯠꯇꯣ ꯍꯥꯞꯄꯝꯗꯔꯁꯨ ꯐꯗꯧꯅꯦꯕ ꯁꯂꯥꯠꯇꯨꯗ ꯕꯤꯒ ꯔꯨꯇ ꯍꯥꯞꯆꯤꯜꯂꯨꯔꯕꯅꯤꯅꯅꯦ ꯑꯁ ꯃꯆꯨꯗꯣ ꯎꯝ
ꯃꯣꯠꯇꯗꯤ ꯑꯁ ꯑꯩꯩꯅ ꯄꯥꯝꯖꯦ ꯗ‌ꯦ ꯑꯩꯗꯤ ꯍꯥꯏꯗꯤ ꯊꯕꯤꯒꯨꯝꯕ ꯒꯖꯔꯒꯨꯝꯕ ꯑꯁꯤ ꯃ‌ꯣꯔ‌ꯣꯛ ꯑꯇꯦꯛꯄ ꯑꯝꯒ ꯁꯨꯖꯤꯟꯈ꯭ꯔꯒꯀꯣ ꯑꯗꯩ ꯕꯗꯥꯝ ꯈꯔꯒ ꯍꯥꯞꯆꯤꯟꯈꯤꯕ ꯑꯁꯤꯅ ꯍꯦꯟꯅ ꯑꯗꯨꯝ ꯍꯥꯎꯖꯩꯕꯣ ꯑꯁ ꯕꯤꯇ꯭ꯔꯨꯠ ꯕꯤꯇ꯭ꯔꯨꯠ ꯍꯥꯞꯄꯗꯣ ꯃꯍꯤ ꯌꯥꯝ ꯇꯥꯔꯒꯅꯦ ꯀꯩꯅꯣ ꯆꯥꯐꯝ ꯂꯥꯛꯐꯝ ꯑꯃ ꯈꯪꯗꯕ ꯑꯃ ꯂꯩꯕꯗꯨꯣ ꯈꯪꯉꯤꯗꯅ
ꯎꯝ ꯑꯗꯨ ꯃꯊꯪꯗꯗꯤ ꯍꯥ ꯂꯄ ꯌꯥꯗ꯭ꯔꯦ ꯁꯂꯥꯛꯇꯕꯤꯔ ꯑꯗꯨꯅꯦ ꯄꯣꯠ ꯆꯩ ꯑꯇꯩꯒꯤ ꯆ ꯆꯨꯗꯨꯁꯨ ꯃꯥ ꯂꯣꯏ ꯃꯥꯡꯍꯜꯂꯦ ꯃꯁꯨꯨꯗꯨꯕꯨ ꯏꯪ ꯉꯥꯛꯇ ꯁꯂꯥ ꯑꯝꯇ ꯃꯥꯟꯖꯗ꯭ꯔꯦ ꯒꯔꯜꯁ ꯗꯦꯗꯤ ꯄꯨꯔꯥ ꯒꯔꯜꯁ ꯗꯦ ꯃꯥꯜꯂꯕꯅꯤ ꯀꯩꯅꯣ ꯄꯤꯡ ꯃꯆꯨ ꯄꯨꯅ ꯍꯥꯏꯗꯤ ꯕꯤꯕ ꯇꯃꯁꯨꯗꯣ ꯈꯨꯠꯇꯒꯗꯤ ꯂꯣꯏ ꯆ ꯁꯨꯔꯕꯅꯦ ꯁꯂꯥꯛꯇ ꯇꯣꯂꯤꯃꯤꯗꯣ
ꯑꯥ ꯑꯥ ꯑꯗꯨꯗꯣ ꯑꯗꯨꯒꯤ ꯕꯤꯔꯨꯠꯇꯣ ꯀꯩꯅꯣ ꯁꯥꯔꯁꯨ ꯌꯥꯕꯅꯦ ꯀꯥꯡꯒꯧ ꯖꯝ
ꯑꯁ ꯈꯪꯖꯗꯦꯗ ꯕꯤꯒꯔꯨꯠ ꯀꯥꯡꯒꯒꯗꯤ ꯅꯪꯅ ꯍꯥꯏꯔ ꯇꯥꯁ ꯁꯤꯅ ꯑꯍꯥꯟꯕꯅꯤ
ꯑꯦ ꯑꯗꯨꯗꯣ ꯑꯁ ꯑꯍꯥꯟꯕꯗꯗꯤ ꯍꯥꯏꯅꯔꯝꯗꯦ ꯑꯗꯣ ꯣ ꯁꯨꯝ ꯆꯥꯁꯤꯟꯈ꯭ꯔ ꯀꯥꯟꯗꯗꯤ ꯍꯩꯅꯔꯒꯅꯦ ꯃꯥꯃ ꯇꯨꯞꯄꯅꯦ
ꯑꯣ ꯅꯪ ꯆꯥꯔꯕꯣ
ꯆꯥꯔꯦ ꯀꯥꯡꯒꯧ ꯆꯥꯔꯦ
ꯕꯤꯒ꯭ꯔꯨꯁꯦ ꯊꯣꯡꯒꯨꯝ ꯇꯧ
ꯊꯨꯝꯃꯦ ꯑꯗꯣ ꯏꯟꯖꯥꯡ ꯊꯣꯡꯃꯛꯀꯥꯟꯗꯗꯤ ꯀꯩꯁꯨ ꯌꯥꯝ ꯀꯟꯅ ꯊꯨꯝꯝꯕꯗꯤ ꯑꯣꯏꯗꯦꯗ
ꯀꯥꯡꯉꯧ ꯇꯧꯔꯀꯥꯟꯗ ꯊꯨꯝꯐꯦꯠ ꯊꯨꯝꯐꯦꯠ ꯂꯥꯎꯗ꯭ꯔꯣ ꯀꯔꯤꯅꯣ ꯅꯪꯒꯤ ꯀꯥꯡꯒꯧ ꯅꯪꯒꯤ ꯀꯥꯡꯒꯧꯗꯨꯁꯨ ꯅꯪ ꯆꯤꯅꯤ ꯄꯤꯊꯥ ꯆꯥꯔꯔꯕꯣ
ꯆꯥꯗꯦꯗ ꯃꯁꯥꯒꯤꯅꯦ ꯃꯤꯔꯨ ꯃꯁꯥ ꯈꯤꯇꯪ ꯇꯨꯝꯕꯦꯠ ꯇꯨꯝꯕꯦ ꯂꯥꯎꯕꯗꯣ ꯃꯣꯏꯅ ꯀꯃꯥꯏꯅ ꯉꯧꯊꯣꯛ ꯄꯅ ꯈꯪꯗꯦꯕꯀꯣ ꯑꯩꯈꯣꯏꯅ ꯆꯥꯕ ꯀꯥꯟꯗꯗꯤꯅꯦ ꯑꯗꯨꯝ ꯆꯞ ꯆꯥꯈꯤꯕ ꯍꯥꯏꯇꯥꯔꯦ ꯆꯖꯥ ꯑꯃ ꯑꯣꯏꯕꯒꯤ ꯀꯩ ꯍꯥꯏꯅꯤ ꯃꯄꯣ ꯃꯍꯥꯎ ꯃꯥꯡꯗꯕꯗꯣ ꯑꯥ ꯑꯗꯨ ꯑꯣꯏꯒꯅꯦꯕ
ꯑꯣ ꯑꯗꯨꯗꯤ ꯈꯔ ꯑꯝꯇꯪ ꯇ꯭ꯔꯥꯏ ꯇꯧꯁꯤꯔ ꯈꯪꯗꯦ ꯑꯝꯇꯪ ꯌꯦꯡꯖꯔ ꯈꯪꯗꯦ
ꯇꯧ ꯇꯧ ꯑꯇꯪ ꯇꯧꯔꯒꯝ ꯇꯪ ꯆꯥꯔ ꯌꯦꯡꯉꯨꯅꯦ ꯀꯌꯥꯝ ꯍꯥꯎꯒꯦ ꯌꯦꯡꯉꯨꯅꯦ
ꯎꯝ ꯑꯁ ꯑꯗꯨꯃꯥꯏꯅ ꯇꯧꯕꯗꯨꯗ ꯑꯩꯈꯣꯏ ꯏꯃꯥꯟꯅꯕꯤꯖꯤꯡ ꯄꯣꯔꯛꯄꯖꯤꯡꯗꯣ ꯑꯩꯈꯣꯏꯒꯤꯅꯦ ꯎꯝ ꯀꯩꯅꯣꯗꯣ ꯅꯪ ꯎꯕ ꯅꯪ ꯎꯖꯨ ꯎꯔꯃꯅꯤꯗ ꯍꯧꯖꯤꯛꯀꯥꯟꯗꯤ ꯃꯤ ꯅꯨꯄꯤ ꯃꯆꯥꯖꯤꯡ ꯌꯥꯝ ꯇꯧꯅꯕꯅꯤꯗ ꯈꯣꯏꯒꯤ ꯄꯥꯠ ꯇ꯭ꯔ ꯑꯆꯧꯕ ꯑꯝꯗ ꯍꯧꯖꯤꯛꯀꯤ ꯑꯩꯈꯣꯏꯅ ꯄꯣꯔꯛꯏꯕ ꯎꯝ ꯀꯩꯅꯣꯖꯤꯡꯗꯣ ꯍꯥꯞꯆꯤꯜꯂ ꯀꯣꯔꯣ ꯒꯣꯔꯣ ꯒꯣꯔꯣ ꯑꯣꯈꯥꯏꯔꯒ ꯆꯥꯕꯗꯣ ꯄꯨꯔꯥ ꯃꯤꯛꯁ ꯇꯧꯁꯤꯜꯂꯁ ꯆꯥꯕꯗꯣ ꯀꯔꯤꯅꯣꯃꯤ ꯅꯪꯕꯣ ꯆꯥꯛꯇꯨꯗ ꯀꯗꯥꯏꯗꯗꯩ ꯑꯥꯏꯁ ꯊꯥꯗꯗꯣꯏꯅꯣ
ꯇꯦ ꯑꯩꯅ ꯍꯥꯏꯅꯅꯦ ꯅꯣꯏꯒꯤ ꯉꯁꯥꯏꯒꯤ ꯑꯪꯒꯨꯔ ꯀꯩꯀꯥ ꯍꯩ ꯀꯩꯀꯥ ꯁꯦꯝꯕꯗꯣ
ꯑꯗꯨꯗꯕꯨꯗꯤ ꯑꯥꯏꯁ ꯊꯥꯗꯩ ꯍꯥꯏꯕ ꯑꯩꯅ ꯍꯥꯏꯗꯤ ꯑꯩꯈꯣꯏꯒꯤ ꯆꯥꯅꯕꯗꯣ ꯑꯩꯈꯣꯏꯒꯤ ꯐ꯭ꯔꯥꯏ ꯔꯥꯏꯁꯀ ꯄꯨꯔꯛꯄ ꯃꯤꯒꯤꯒ ꯄꯨꯔꯛꯄ ꯌꯦꯔꯨ ꯒꯣꯄꯨꯏꯗꯣ ꯑꯗꯨ ꯀꯣꯟ ꯑꯝꯗ ꯍꯥꯞꯆꯜꯂꯒ ꯀꯣꯔꯣ ꯒꯣꯔꯣ ꯑꯣꯈꯥꯏꯕꯗꯣ ꯍꯩꯗꯁꯨ ꯑꯣꯠꯇꯣꯏꯅꯦꯕ ꯍꯩꯒꯤꯗꯁꯨ ꯑꯩꯈꯣꯏꯒꯤ ꯑ ꯑꯥ ꯀꯩꯅꯣꯗꯣ ꯎꯝ ꯑꯈꯣꯏꯒꯤ ꯄꯥꯇ꯭ꯔꯗꯨ ꯂꯤꯛꯂꯤꯒꯤ ꯄꯥꯇ꯭ꯔ ꯈꯔ ꯆꯥꯎꯕ ꯑꯝꯗ ꯍꯧꯖꯤꯛꯀꯤ ꯍꯩꯔꯥ ꯑꯁꯣꯏ ꯕꯖꯤꯡꯗꯣ ꯂꯣꯏ ꯍꯥꯞꯆꯜꯂꯦ ꯗꯅ ꯑꯗꯨꯒ ꯑꯥꯏꯁꯁꯦ ꯍꯥꯞꯆꯜꯂꯅꯤꯗꯅ ꯑꯗꯨꯒꯅꯦ ꯈꯥꯕꯩꯖꯤꯅꯅꯦ ꯒꯣꯔꯣ ꯒꯣꯔꯣ ꯑꯣꯠꯇꯣꯏꯅꯦ ꯍꯥꯏꯕ
ꯑꯣ
ꯑꯗꯨꯗꯣ ꯑꯃ ꯂꯩꯔꯦꯗꯅ ꯑꯗꯨꯃꯥꯏꯅ ꯑꯣꯠꯈꯥꯏꯕ ꯂꯣꯏꯔꯃꯠ ꯃꯇꯨꯡꯗ ꯑꯈꯣꯏꯒꯤ ꯎꯝ ꯒꯂꯥꯁꯇ ꯑꯈꯣꯏꯒꯤ ꯑꯩꯈꯣꯏꯅ ꯄꯨꯔꯤꯗꯨꯗ ꯑꯩꯈꯣꯏ ꯇꯔꯥꯒꯤ ꯍꯩꯗꯣꯏꯕ ꯑꯗꯨꯒ ꯊꯛꯏꯕ
ꯑꯣ ꯑꯣ
ꯑꯗꯨꯒ ꯍꯧꯖꯤꯛꯀꯤ ꯆꯥꯛꯀꯁꯥꯏ ꯑꯩꯈꯣꯏꯅ ꯄꯨꯅꯕ ꯐ꯭ꯔꯥꯏ ꯔꯥꯏꯁ ꯀꯩꯀꯥ ꯄꯨꯕ ꯗꯣ ꯑꯗꯨꯁꯨꯅꯦ ꯀꯣꯟ ꯈꯔ ꯆꯥꯎꯕ ꯑꯃꯗꯅꯦ ꯍꯥꯞꯄꯒꯅꯦ ꯃꯣꯏꯖꯤꯡꯖꯦ ꯒꯣꯔꯣ ꯒꯣꯔꯣ ꯑꯣ ꯈꯥꯏꯗꯣꯏꯕ ꯈꯪꯕ꯭ꯔꯥ
ꯐ꯭ꯔꯥꯏ ꯔꯥꯏꯁꯇꯣ ꯐ꯭ꯔꯥꯏ ꯔꯥꯏꯁ ꯍꯧꯕꯖꯦ ꯌꯦꯟꯖꯦ ꯑꯩꯒꯤ ꯑꯩꯒꯤ ꯋꯥꯈꯟꯗꯤ ꯇꯥꯎꯔꯒ ꯍꯥꯞꯄꯗꯨꯅ ꯍꯦꯟꯅ ꯍꯥꯎꯋꯦꯕꯣ
ꯐ꯭ꯔꯥꯏ ꯔꯥꯏꯁꯇꯨꯕꯨꯗꯤ ꯃꯈꯜ ꯃꯈꯜ ꯂꯩꯗꯅ ꯑꯥ ꯌꯦꯟ ꯆꯤꯀꯟ ꯐ꯭ꯔꯥꯏ ꯔꯥꯏꯁ ꯑꯗꯒꯤ ꯌꯦꯔꯨꯝꯒꯤ ꯐ꯭ꯔꯥꯏ ꯔꯥꯏꯁ ꯐ꯭ꯔꯥꯏ ꯔꯥꯏꯁ ꯀꯥꯏꯅ ꯆꯥꯛ ꯉꯧꯕ ꯍꯥꯏꯔ ꯂꯣꯏꯔꯦ
ꯍꯣꯏ ꯍꯣꯏ ꯍꯥ ꯐ꯭ꯔꯥꯏ ꯔꯥꯏꯁ ꯆꯥꯛ ꯉꯧꯕ ꯌꯥꯏꯗ꯫
ꯑꯗꯨꯃꯥꯏꯅ